ꯇꯥ ꯇꯥꯕ꯭ꯔꯣ ꯍꯣꯏ ꯇꯥꯏꯌꯦ
ꯑꯣ ꯀꯔꯤ ꯇꯧꯋꯦ
ꯑꯗꯨꯝ ꯆꯥꯛꯆꯔꯦꯒꯀꯣ ꯂꯩꯌꯦ ꯅꯪꯗꯤ
ꯑꯣ ꯑꯩꯁꯤ ꯑꯩꯗꯤ ꯍꯧꯖꯤꯛꯅ ꯕ꯭ꯔꯦꯛ ꯊꯣꯛꯂꯥꯒ ꯂꯩꯌꯦ ꯀꯔꯤ ꯆꯥꯏꯌꯦ ꯅꯈꯣꯏ
ꯎꯝ ꯀꯥꯡꯁꯣꯏ
ꯑꯣ
ꯆꯥꯛ ꯆꯥꯔꯕ
ꯑꯥꯏꯠ ꯍꯣꯏ ꯆꯥꯛ ꯆꯥꯔꯒ ꯂꯥꯁꯇ ꯍꯧꯖꯤꯛ ꯅ ꯕ꯭ꯔꯦꯛ ꯊꯣꯛꯂꯛꯒ ꯂꯩ ꯐꯥ ꯂꯩ ꯎꯝ ꯑꯗꯨꯝꯅ ꯐꯝꯃ ꯂꯩꯕ ꯅꯈꯣꯏꯗꯤ ꯌꯨꯝꯗ
ꯕꯦꯔꯟꯗꯥꯗ ꯂꯩꯌꯦ ꯑꯗꯨ
ꯑꯣ ꯁꯥꯕ꯭ꯔꯣ
ꯍꯨꯝ ꯎꯝ ꯁꯥꯗꯤ ꯁꯥꯗꯦꯕ ꯉꯁꯤꯗꯤ ꯂꯣꯟꯆꯨꯏ ꯈꯔ ꯈꯔ ꯂꯣꯟ
ꯑꯣ ꯑꯁ ꯑꯗꯨ ꯅꯨꯡꯉꯥꯏ ꯅꯣꯏ ꯅꯈꯣꯏꯒꯤꯅꯤ ꯌꯨꯝꯗꯗꯤ
ꯎꯝ
ꯁꯤꯗꯗꯤ ꯅꯨꯡꯁꯨ ꯆꯨꯟꯗ꯭ꯔꯦ ꯑꯗꯨꯗ ꯌꯥꯝꯅ ꯁꯥꯏꯑꯦ
ꯎꯝ ꯑꯗꯨ ꯅꯪꯒꯤ ꯏꯃꯥꯟꯕꯤꯗꯨ ꯍꯜꯂꯛꯈꯔꯤꯕ ꯍꯣꯁꯇꯦꯜꯗ
ꯍꯣꯏ ꯂꯣꯏꯅꯃꯛ ꯂꯈ꯭ꯔꯦ
ꯎꯝ ꯃꯁꯁꯨ ꯍꯥꯏꯕꯤꯌꯨꯀꯣ ꯋꯥꯔꯤꯔꯁꯥꯒꯤꯍꯥꯏꯕ ꯇꯨ ꯑꯩꯅ ꯎꯝ
ꯑꯩꯅ ꯍꯥꯏꯕꯤꯒꯦꯀꯣ ꯃꯥꯗ
ꯍꯣꯏ ꯎꯝ
ꯍꯧꯇꯨ ꯑꯣꯏꯔꯗꯤ ꯅꯁꯤ ꯀꯔꯤ ꯀꯔꯤ ꯇꯧꯒꯦ
ꯉꯁꯤ ꯕꯤꯇꯨ ꯄꯔꯂꯔꯗ ꯆꯛꯀꯦ ꯍꯥꯏꯔꯒ ꯄ꯭ꯂꯥꯟ ꯇꯧꯋꯦ
ꯑꯣ
ꯎꯝ ꯂꯥꯁ ꯇꯥꯏꯝ ꯑꯩꯈꯣꯏꯅ ꯇꯧꯕꯗꯨ ꯑꯗꯨꯒꯤꯗ
ꯇꯔꯤ ꯀꯔꯤ
ꯎꯝ ꯆꯝꯁꯨ ꯆꯝ ꯀꯣ ꯍꯦꯔ ꯈꯔ ꯇꯧꯒꯦ ꯑꯗꯨꯒꯤ ꯎꯝ ꯑꯥꯏꯕ꯭ꯔꯣꯁ ꯀꯨꯝꯕꯁꯨꯀꯣ ꯇꯧꯒꯦ ꯍꯥꯏꯅ
ꯑ ꯑꯥ ꯀꯔꯤꯗꯅꯣ ꯑꯈꯣꯏꯒꯤ ꯌꯨꯝꯗ ꯑꯣ ꯀꯂꯔ ꯑꯃ ꯂꯩꯕ ꯃꯥꯀꯦꯠꯇꯔ
ꯍ ꯅꯠꯇꯦ ꯑꯈꯣꯏꯒꯤ ꯌꯨꯝꯗ ꯑꯁ ꯂꯁ ꯂꯥꯁꯇꯥꯏꯝ ꯑꯈꯣꯏ ꯇꯧꯕꯇꯣ ꯃꯤ ꯑꯃꯇꯨ
ꯍꯣ ꯍꯣ ꯑꯆꯥ ꯑꯆꯥ
ꯎꯝ
ꯑꯣꯃꯠ
ꯅꯔ ꯁꯇꯔꯗꯦꯁꯨ ꯂꯥꯛꯑꯦꯕ ꯑꯗꯨꯒ ꯃꯥꯥꯏꯒꯤꯗꯨ ꯀ꯭ꯂꯣꯁ ꯇꯣꯛꯈꯦꯕ ꯑꯗꯨꯒꯤ ꯍꯧꯖꯤꯛꯀꯣꯠꯇꯧ ꯀꯣ ꯏꯟꯁꯇꯥꯒ꯭ꯔꯥꯝꯗꯀꯣ ꯃꯥꯝꯕꯨ ꯇꯦꯛꯁ ꯇꯧꯔꯦꯕ ꯃꯥꯅ ꯎꯄꯦꯟ ꯇꯣꯋꯦ ꯍꯥꯏꯔꯒ ꯀꯣ
ꯅꯨꯡꯉꯥꯏꯌꯦꯀꯣ ꯃꯥꯅ ꯁꯇꯣꯞꯄꯗꯨ ꯑꯗꯣ ꯌꯥꯝ ꯐꯥꯏ ꯍꯣꯏ ꯍꯣꯏ
ꯄꯗꯤ ꯇꯣꯕꯤ ꯀꯩꯅꯣꯀꯣ
ꯍꯣ ꯍꯥꯏꯗꯤꯟ ꯍꯥꯏꯗꯤꯟ ꯑꯗꯨꯗꯤ ꯀꯅꯥ ꯀꯅꯥꯅꯕꯨ ꯆꯠꯀꯦ ꯅꯀꯤꯅ ꯄꯤꯁꯨ ꯆꯠꯀꯦꯔꯣ
ꯍꯣꯏ ꯑ ꯄꯅꯤ ꯆꯠꯀꯦ ꯑꯗꯣ ꯃꯗꯨ ꯄꯤ ꯑ ꯑꯠ ꯑ ꯍꯧꯖꯤꯛ ꯐꯤ ꯁꯨꯋꯦꯕ ꯑꯗꯨꯏ ꯂꯣꯏꯕ ꯃꯇꯝꯗꯀꯣ
ꯑ ꯍꯥ
ꯉꯁꯥꯏ ꯅꯪꯒꯤ ꯌꯨꯝꯁꯨ ꯆꯠꯈ꯭ꯔꯕ ꯑꯗꯨ ꯅꯪꯒꯤ ꯄꯤꯛꯇꯔꯨꯒꯤꯀꯣ ꯃꯁꯨ ꯂꯥꯛꯈ꯭ꯔꯦꯕ ꯃꯣꯏꯒꯤ ꯁꯦ‌ ꯑꯃꯨꯛ‌ ꯀꯩꯅꯣ ꯂꯥꯛꯑꯦ
ꯎꯝ
ꯑꯗꯨ ꯃꯇꯨꯡꯗ ꯃꯥꯁꯨ ꯑꯩꯈꯣꯏꯒꯤ ꯄꯤꯛꯇꯔꯨꯁꯨ ꯂꯥꯛꯑꯦ
ꯎꯝ ꯅꯪꯒꯤ ꯄꯤꯛꯇꯔꯨꯁꯨ ꯌꯥꯝ ꯕꯣꯁ ꯑꯣꯏꯕ ꯑꯗꯨꯒꯤ
ꯑꯦ ꯍꯥꯏꯒꯨꯅꯣ
ꯍꯥꯏꯗꯤꯝ ꯄꯥꯝ ꯂꯥꯁ ꯇꯥꯏꯝꯗꯤ ꯌꯥꯝ ꯌꯥꯝ ꯅꯪꯡꯁꯤꯔꯒ ꯂꯩꯕ ꯑꯗꯨ ꯍꯧꯖꯤꯛꯀꯥꯟꯗꯤ ꯌꯥꯝ ꯀꯌꯥ ꯃꯥꯒꯤ ꯈꯪꯉꯦꯅ ꯀꯣ ꯑꯗꯨꯒꯤ ꯏꯁ ꯑꯣ
‌ꯌꯥꯝ ꯅꯣꯟꯃꯤꯛꯅꯕꯦ ꯅꯣꯏꯗꯤ ꯑꯗꯨꯝ
ꯍꯣꯏ
ꯃꯣꯏꯒꯤ ꯏꯆꯦꯁꯨ ꯂꯩ
ꯍꯣꯏ ꯍꯣꯏ
ꯎꯝ
ꯃꯣꯏꯒꯤ ꯏꯆꯦꯁꯨ ꯂꯩꯥꯏꯌꯦ ꯑꯗꯨꯝ ꯍꯥꯌꯦꯛꯃꯛ ꯑꯩꯒꯤ ꯏꯆꯦꯅ
ꯎꯝ
ꯃꯥ ꯑꯩꯉꯣꯟꯗꯤ ꯈꯔ ꯋꯥꯡꯉꯦꯀꯣ
ꯑꯗꯨꯁꯨ ꯅꯪꯒꯤ ꯏꯃꯥꯁꯨ ꯑꯗꯨꯝ ꯌꯥꯒꯤꯅꯤꯀꯣ ꯍꯧꯖꯤꯛꯇꯤ ꯀꯣ ꯊꯕꯛꯒꯨꯝꯕꯗꯤ ꯃꯈꯣꯏꯅ
ꯍꯣꯏ ꯎꯝ ꯅꯪꯒꯤ ꯑꯦ ꯑ ꯑꯣ ꯑꯣ ꯃꯗꯨ ꯐꯤ ꯁꯨꯑꯦꯀꯣ
ꯑꯣ ꯍꯣꯏ ꯑꯗꯣ ꯑꯩꯒꯤ ꯏꯃꯥꯗꯨ ꯗꯨꯀꯥꯟꯗ ꯂꯩ
ꯑꯥ ꯎꯝ
ꯅꯪꯗꯤ ꯃꯈꯨꯝ ꯑꯦ ꯐꯃꯨꯡꯗ ꯂꯩꯕ꯭ꯔꯥ
ꯍꯧꯖꯤꯛꯇꯣ ꯕꯦꯇ ꯂꯩꯌꯦ ꯑꯗꯨꯝꯅꯠꯇꯨ ꯎꯝ ꯑꯗꯨꯝꯕꯅ ꯂꯩꯌꯦ ꯑꯩꯈꯣꯏꯗꯥ‌ ꯍꯧꯖꯤꯛ ꯀ꯭ꯂꯥꯁ ꯍꯣꯏ ꯁꯥꯏ ꯀ꯭ꯂꯥꯁ ꯑꯅꯤꯗꯤ ꯂꯣꯏꯔꯦ ꯑꯗꯨꯒ ꯍꯧꯖꯤꯛꯅ ꯎꯝ ꯕ꯭ꯔꯦꯛꯇ ꯂꯥꯛꯑꯦ ꯍꯣꯏ ꯑꯗꯨꯒ ꯄꯨꯟ ꯑꯃꯗꯀꯣ ꯑꯃꯒ ꯀ꯭ꯂꯥꯁ ꯑꯃ ꯆꯠꯈꯤꯅꯤ
ꯑꯣ ꯀ꯭ꯂꯥꯁ ꯑꯍꯨꯝ ꯂꯩꯕ
ꯀ꯭ꯂꯥꯁ ꯃꯔꯤ ꯂꯩꯌꯦ ꯑꯩꯈꯣꯏꯒꯤꯗꯨ ꯑꯗꯨꯒ ꯑꯅꯤꯗꯨ ꯂꯣꯏꯔꯦ ꯑꯗꯨꯒ ꯑꯅꯤ ꯍꯧꯖꯤꯛꯁꯨ ꯋꯥꯠꯂꯤ
ꯎꯝ ꯑꯗꯨ ꯑꯩꯈꯣꯏꯒꯤ ꯀꯥꯖꯤꯟꯗꯣ ꯅꯪꯒꯤ ꯍꯣꯁꯇꯦꯜꯗ ꯂꯩꯕꯗꯨ ꯀꯝꯕꯅ ꯂꯩꯒꯦ ꯃꯗꯨ
ꯑꯦ ꯍꯥꯏꯒꯨꯅꯣ ꯍꯥꯏꯗꯤ ꯃꯥꯗꯨꯀꯣ
ꯎꯝ ꯍꯣꯏ
ꯐꯨꯕꯤꯅꯤ
ꯑꯦ ꯇꯤ ꯇꯤꯠ ꯒꯨꯝꯕꯥ ꯌꯥꯝ ꯂꯩꯌꯦ ꯃꯥꯁꯨ
ꯎꯝ
ꯗꯨꯁꯨ ꯄ ꯂꯩꯇ꯭ꯔꯦ
ꯎꯝ ꯅꯈꯣꯏꯗꯤ ꯋꯥꯔꯤ ꯁꯥꯕ꯭ꯔꯥ ꯍꯣꯁꯇꯦꯜ ꯎꯕ ꯀꯥꯟꯗ
ꯑꯦ ꯑꯩꯅ ꯃꯉꯣꯟꯗꯀꯣ ꯑꯩꯅ ꯋꯥꯔꯤ ꯁꯥꯕꯗꯤ ꯑꯩꯅ ꯇꯣꯛꯇꯣꯔꯤꯗꯤ ꯃꯁꯨ ꯇꯧꯗꯣꯏꯅꯤ ꯑꯩꯅ ꯇꯧꯗ꯭ꯔꯤꯁꯨꯃꯗꯤ
ꯇꯧꯔꯣꯏ ꯎꯝ ꯀꯔꯤꯒꯤꯔꯥ ꯀꯣ ꯌꯥꯝ ꯅꯣꯛꯅꯤꯡꯉꯦ
ꯈꯟꯗꯦ ꯑꯗꯨꯅ ꯌꯥꯝꯅ ꯑꯦꯇꯤꯇ꯭ꯌꯨꯠꯇꯨ ꯁꯥꯎꯋꯦ
ꯎꯝ
ꯎꯝ ꯐꯠꯇꯦꯍꯦ ꯅꯪ ꯅꯠꯇꯦ ꯃꯥꯎꯁꯨ ꯑꯩꯅ ꯋꯥꯔꯤ ꯁꯥꯕꯗꯗꯤ ꯃꯥꯁꯨ ꯇꯣꯞꯇ ꯇꯦꯛꯇꯧꯋꯤꯅ ꯑꯗꯨꯑꯣꯏꯔꯁꯤ ꯌꯥꯇꯦ ꯑꯩꯅ ꯂꯥꯛꯑꯣ ꯑꯗꯨꯝꯅ ꯍꯥꯏꯔꯁꯨ ꯃꯥꯗꯣ ꯂꯥꯛꯇꯦ ꯃꯉꯥꯏꯇꯦꯝ ꯑꯗꯨꯅ ꯌꯥꯔꯕꯣ ꯑꯅ ꯀꯔꯤ ꯇꯧꯁꯦꯁꯨ ꯈꯟꯗ꯭ꯔꯦ ꯑꯩꯗꯤ
ꯎꯝ
ꯑꯗꯨ ꯃꯥꯗꯨ ꯅꯨꯡꯉꯥꯏꯇꯦ ꯃꯥꯅ ꯃꯥꯀꯤꯝ ꯏꯃꯥꯗ ꯍꯥꯏꯕꯗꯨꯀꯣ ꯇꯜꯂꯗꯤ ꯑꯣꯏ ꯅꯠ ꯅꯠꯇꯤꯌꯦ ꯎꯝ ꯑꯁꯤ ꯑꯩ ꯑꯩꯈꯣꯏꯒꯤ ꯀꯥꯖꯤꯟ ꯑꯩꯒꯤ ꯁꯤꯗ ꯂꯩꯕꯗꯨꯀꯣ
ꯎꯝ ꯎꯝ
ꯃꯥꯅ ꯃꯥꯒꯤ ꯃꯃꯥꯗ ꯍꯥꯏꯕꯗꯨꯀꯣ ꯀꯔꯤ ꯇꯞ ꯄ ꯅꯨꯡꯉꯥꯏꯇꯦ
ꯎꯝ ꯍꯣꯏ
ꯂꯤ ꯀꯔꯤ ꯑꯗꯨꯝꯕꯅꯦ ꯇꯣꯗ꯭ꯔꯤꯖꯨ ꯌꯥꯕ ꯑꯩꯅ ꯇꯣꯛꯑꯒꯦ ꯑꯃ ꯑꯩꯅ ꯇꯧꯕ ꯁꯨꯃꯥꯏꯅ ꯑꯩꯅ ꯑꯗꯨꯃꯥꯅ ꯇꯧꯋꯦ ꯇꯧꯋꯦ ꯑꯗꯨꯝ ꯍꯥꯏꯕꯗꯨꯀꯣ ꯑꯗꯨꯃꯉꯥꯏ ꯇꯥꯕ
ꯎꯝ
ꯑꯦ ꯇꯝꯗꯦ ꯑꯗꯨꯅ ꯑꯩꯗꯤ ꯍꯧꯖꯤꯛꯀꯥꯟꯗꯣ ꯑꯩꯒꯤ ꯔꯤꯁꯔꯁ ꯀꯨꯝꯕ ꯀꯔꯤ ꯐꯦꯁꯕꯨꯛꯀꯨꯝꯕ ꯀꯔꯤ ꯀꯔꯤꯁꯨ ꯂꯣꯏꯕ ꯆꯠ ꯆꯠ ꯑꯩꯗꯤ ꯄꯤꯅꯤꯡꯗ꯭ꯔꯦ ꯃꯥꯗꯨ
ꯎꯝ
ꯄꯨꯔꯒ ꯌꯨꯝꯗ ꯄꯨꯔꯛꯀꯤꯅꯣ ꯍꯥꯏꯗꯤ
ꯎꯝ
ꯁꯤꯗꯁꯨ ꯍꯨꯖꯤꯛꯀꯥꯟꯗꯣ ꯑꯩꯗꯤ ꯄꯤꯅꯤꯡꯇ꯭ꯔꯤ ꯃꯥꯗꯨ ꯍꯣꯏ ꯑꯗꯨꯅꯦ ꯑꯩꯗꯤ ꯄꯤꯅꯤꯡꯗ꯭ꯔꯦ ꯑꯁꯤꯟꯕ ꯃꯥꯅ ꯏꯅꯣꯁꯤꯟ ꯗꯀꯥ ꯑꯗꯨ ꯑꯃꯨꯒ ꯂꯥꯛꯂꯒ ꯑꯩꯉꯣꯟꯗ ꯍꯥꯏꯕꯗꯤꯀꯣ ꯑꯩꯅ ꯄꯤꯈꯤꯅꯤ ꯑꯗꯨ ꯑꯣꯏꯔꯗꯤ ꯑꯩꯗꯤ ꯄꯤꯅꯤꯡꯗ꯭ꯔꯦ ꯑꯩꯅ ꯍꯣꯏ ꯑꯗꯨꯅ ꯀꯧꯔꯤ ꯀꯅꯣ ꯗ ꯐꯝꯕꯗ ꯑꯩ ꯑꯩꯈꯣꯏꯗꯤꯀꯣ ꯇꯣꯡꯉꯥꯟ ꯃꯥꯜꯂꯦ
ꯎꯝꯝꯦ ꯂꯣꯏꯅꯃꯛ ꯍꯥꯏꯕꯤꯕ ꯃꯥꯜꯂꯦꯀꯣ ꯀꯔꯤ ꯀꯔꯤ ꯇꯧꯕꯅꯤ
ꯑꯗꯨꯅꯦ ꯁꯤ ꯎꯝ ꯃꯗꯨ ꯑꯁꯤꯗ ꯂꯩꯕꯗꯨꯅꯤ ꯇꯣꯡꯉꯥꯟꯅꯦ ꯌꯨꯝꯗ ꯆꯥꯛꯂꯨꯕꯗꯀꯣ ꯃꯤꯇꯣꯉꯥꯡꯅꯦ ꯑꯗꯨꯝ ꯃꯥꯂꯤ ꯇꯨꯀ ꯃꯥꯅ ꯑꯍꯣꯏ ꯃꯥꯀꯤ ꯈꯨꯁꯤꯅꯦ ꯃꯥꯒꯤ ꯑꯄꯥꯝꯕ ꯇꯧꯔꯁꯨ ꯌꯥꯏ ꯑꯗꯨ ꯑꯣꯏꯔꯁꯨ ꯃꯥꯗꯨꯀꯣ ꯑꯥ ꯀꯔꯤ ꯀꯔꯤ ꯂꯣꯏꯅ ꯇꯧꯒꯅꯤ ꯁꯇꯜꯒꯨꯝꯕ ꯑꯥ ꯀꯔꯤ ꯀꯔꯤ ꯇꯧꯒꯦ ꯑꯗꯨ ꯌꯥꯝꯅ ꯁꯤꯕ ꯑꯣꯏꯔꯒ ꯎꯝ ꯇꯜꯂꯦ ꯑꯩꯗꯤ ꯑꯗꯨ ꯀꯨꯝꯕꯗꯤ ꯄꯝꯗꯦ
ꯍꯣꯏ
ꯃꯤ ꯑꯅꯤ ꯄꯔꯁꯅꯥꯂꯤꯇꯤ ꯑꯅꯤ ꯂꯦꯕ ꯇꯨꯅ
ꯍꯣꯏ ꯑꯗꯨꯒ ꯃꯥꯒꯤ ꯏꯄꯥ ꯃꯥꯒꯤ ꯏꯃꯥ ꯏꯄꯥꯈꯣꯏꯁꯨ ꯈꯜꯔꯣꯏꯀꯣ ꯃꯥ ꯍꯣꯁꯄꯤꯇꯥꯜ ꯀꯔꯤ ꯀꯔꯤ ꯇꯧꯕꯁꯤ
ꯍꯣꯏ ꯑꯩꯈꯣꯏꯅ ꯑꯩꯅ ꯍꯥꯏꯕꯁꯨ ꯃꯈꯣꯏꯁꯨ ꯑꯩ ꯑꯩꯕꯨ ꯊꯥꯖꯗꯦ
ꯎꯝ
ꯃꯥꯅ ꯌꯨꯝꯗ ꯀꯣ ꯌꯥꯝꯅ ꯏꯅꯣꯁꯦꯟ ꯂꯩꯕꯗꯤꯀꯣ
ꯎꯝ
ꯎꯝ ꯑꯗꯨꯒꯨꯝꯕ ꯇꯔꯗꯤ ꯐꯪꯗꯦ ꯌꯨꯝꯗꯁꯨ ꯑꯗꯨꯃꯥꯏꯅ ꯆꯞ ꯃꯥꯟꯅꯅ ꯂꯩꯕꯗꯨ ꯑꯗꯨ ꯑꯁꯤꯗꯁꯨ ꯆꯝꯅ ꯂꯩꯕꯤꯗꯨꯅ ꯐꯩ ꯑꯗꯨ ꯃꯥꯗꯤ ꯑꯗꯨꯝ
ꯎꯝ ꯍꯣꯏ
ꯅꯨꯄꯤ ꯑꯗꯨꯗꯤ ꯑꯩꯉꯣꯟꯗ ꯄꯤꯔꯣ ꯑꯗꯨꯗꯤ ꯂꯩꯌꯦꯕ ꯍꯣꯁꯇꯦꯜꯗ ꯂꯩꯕ꯭ꯔꯣ ꯑꯃ ꯑꯥ ꯍꯣ ꯍꯣ ꯑꯩ ꯍꯦꯅ ꯍꯣꯏ ꯀꯦ ꯑꯁ ꯑꯃꯈꯇꯥ ꯍꯣꯏ ꯍꯣꯏ ꯌꯥꯝ ꯅꯨꯡꯉꯥꯏꯔꯦ ꯑꯩꯗꯤꯀꯣ
ꯎꯝ
ꯑꯥ ꯍꯌꯦꯟꯗꯨ ꯑꯥ ꯎꯝ ꯀ꯭ꯂ꯭ꯂꯥꯁ ꯂꯣꯔꯛꯀꯄ ꯑꯦ
ꯐꯁ
ꯀ꯭ꯂ꯭ꯂꯁ ꯂꯣꯔꯦ ꯃꯇꯨꯟꯗꯀꯣ
ꯑꯥ
ꯍꯦꯟꯅ ꯍꯥꯞꯀꯦ ꯑꯩꯗꯤ ꯑꯩꯒꯤ ꯁꯝꯗꯣ ꯌꯥꯝꯅ
ꯌꯥꯝ ꯁꯥꯈ꯭ꯔꯦꯕ ꯍꯧꯖꯤꯛꯁꯨ
ꯍꯣꯏ
ꯑꯣ ꯅꯪꯒꯤ ꯁꯝꯗꯨ ꯌꯥꯝ
ꯊꯤꯉꯧꯈꯔꯦ ꯑꯩꯒꯤ ꯁꯝꯗꯣ ꯍꯣꯏ ꯍꯧꯖꯤꯛꯇꯣ ꯌꯥꯝ ꯐꯠꯇꯦ ꯑꯩꯒꯤ ꯁꯝꯗꯣ ꯑꯗꯨꯅ ꯍꯥꯞꯄꯤ ꯑꯥꯡꯕꯠ
ꯀꯥꯞꯈ꯭ꯔꯦꯕ ꯍꯥꯎ ꯀꯥꯞꯇꯦ
ꯀꯥꯞꯇꯣꯛꯈ꯭ꯔꯦ ꯑꯃꯨꯛꯀ ꯑꯩꯅ
ꯑꯣ ꯄꯥꯂꯔꯗ ꯑꯣꯔ
ꯐꯠꯆꯔꯑꯥꯛ ꯑꯩꯅ ꯀꯛ ꯑꯩꯅ ꯇꯧꯒꯦ ꯑꯃꯝ
ꯍꯥꯏꯗꯤ ꯎꯝ ꯄꯥꯔꯂꯔ ꯗꯈꯣ
ꯍꯣꯏ
ꯎꯝ ꯀꯞꯄ ꯆꯠꯂꯦ ꯑꯩꯒꯤꯁꯨ ꯌꯥꯝ ꯎꯋꯥ ꯈꯤꯇꯪ ꯆꯪꯈ꯭ꯔꯦꯕ ꯑꯗꯨꯒꯤ ꯎꯝ ꯍꯧꯖꯤꯛꯇꯨ ꯈꯤꯇꯪꯀꯣ
ꯍꯣ ꯍꯣꯏ ꯑꯥꯏꯇꯤ ꯑꯥꯏꯒꯤ ꯁꯣꯜꯖꯔ ꯍꯧꯖꯤꯛꯇꯣ ꯑꯩꯒꯤ ꯁꯣꯜꯖꯔꯗ ꯑꯞꯇ ꯂꯩꯌꯦ ꯑꯩꯅ ꯀꯥꯞꯇꯣꯛꯈ꯭ꯔꯦ ꯑꯃꯨꯛꯒ ꯂꯥꯁ ꯋꯤꯛꯗ
ꯍꯨꯏ
ꯑꯥꯏꯗꯤ ꯑꯥꯏ ꯅꯁꯥꯅ ꯇꯧꯋꯣꯏ
ꯅꯪꯒꯤ ꯁꯝꯇꯨ ꯌꯥꯝ ꯐꯩꯌꯦꯕ